ꯑꯣ ꯇꯥꯔꯦ ꯇꯥꯔꯦ ꯅꯪ ꯊꯝꯃꯝꯗꯥꯏꯗꯨꯗ ꯑꯩꯖꯨ ꯑꯃꯨꯛ ꯇꯥ ꯇꯥꯗꯕ
ꯑꯣ ꯀꯅꯣ ꯇꯧꯕ ꯑꯩꯁꯨ ꯋꯥꯔꯤꯁꯦ ꯍꯥꯏ ꯋꯥꯔꯤ ꯁꯦ ꯁꯨꯝ ꯂꯤ ꯀꯣ ꯑꯗꯨꯗꯨꯒ ꯁꯨꯛꯈꯨꯝ ꯈꯨꯝꯃꯛꯇꯕ
ꯑ ꯑꯩꯖꯨ ꯀꯧꯑꯦ ꯍꯜꯂꯣ ꯍꯜꯂꯣꯅ
ꯑꯥ ꯑꯗꯨꯗꯩ ꯁꯨꯈꯨꯝ ꯈꯨꯝꯃꯛꯇꯞꯖꯤꯗ ꯑꯩꯅ ꯇꯠꯂꯩ ꯂꯩꯔꯝꯃꯦ ꯑꯗꯨꯏ ꯀꯩꯅꯣ ꯇꯧꯒ꯭ꯔꯕ ꯑꯥ ꯐꯥꯕꯒꯤ ꯐꯠꯂꯥꯎ ꯃꯊꯟꯗ ꯀꯛꯄꯝꯖꯨ ꯇꯧꯕꯅꯦ ꯑꯥ ꯑꯗꫭ ꯏꯆꯦ ꯑꯩ ꯍꯥꯏ ꯅ ꯏꯆꯦꯅ ꯃꯊꯪ ꯆꯠꯂꯀꯥꯟꯗ ꯉꯥ ꯑꯌꯥꯏꯕꯗꯣ ꯏꯆꯦ
ꯑꯥ
ꯎꯝ ꯑꯗꯨꯝ ꯏꯆꯦꯅ ꯑꯗꯨꯝ ꯈꯔ ꯄꯨꯕꯤꯔꯛꯄ ꯌꯥꯔꯣꯏꯗ꯭ꯔ ꯁꯤꯅꯤ ꯀꯦꯖꯤ ꯑꯃꯅꯤ ꯑꯣꯏꯖꯨ
ꯌꯥꯏꯌꯦ ꯌꯥꯏꯌꯦ ꯀꯔꯝꯕ ꯉꯥꯗ ꯄꯥꯝꯃꯤꯅꯣꯕ ꯅꯥꯏꯅꯣ ꯉꯥꯝ ꯃꯨꯔ ꯃꯨꯀꯥ ꯉꯥꯗꯔ ꯐꯥꯕꯧ
ꯑꯗꯨ ꯎꯀꯥꯕꯤꯗꯤ ꯏꯆꯦ ꯐꯥꯗ꯭ꯔꫭ
ꯎꯀꯥꯕꯤꯁꯦ ꯎꯝ ꯃꯣꯏꯒꯤ ꯐꯥꯝ ꯇꯧꯅꯕꯁꯤꯡꯗꯣ ꯑꯗꯨ ꯑꯗꯨꯒꯨꯝꯕꯗꯒꯤ ꯗꯤ ꯍꯪꯅꯔꯛꯀꯦ ꯑꯗꯨꯒ ꯀꯩꯅꯣꯗꯒꯤꯗꯤ ꯂꯣꯛꯇꯥꯛꯇꯒꯤꯗꯤ ꯎꯀꯥꯕꯤꯒꯨꯝꯕꯁꯦ ꯑ ꯀꯩꯁꯨ ꯍꯥꯏꯗꯤ ꯃꯄꯨꯡ ꯐꯥꯅ ꯐꯥꯕꯗꯣ ꯑꯣꯏꯗꯕꯗꯣ ꯃꯔꯛꯇ ꯑꯃ ꯑꯅꯤ ꯌꯥꯎꯔꯛꯄ ꯑꯗꯨ ꯗꯩ ꯍꯦꯟꯅ
ꯎꯝ ꯑꯗꯨꯒ ꯐꯥꯕꯧꯗꯨ ꯁꯨ ꯗꯨꯝ ꯌꯥꯏꯌꯦꯕꯀꯣ ꯏꯆꯦ ꯑꯗꯣ ꯑꯗꯨꯅ ꯀꯌꯥ ꯀꯌꯥꯃꯨꯛꯀꯁꯨꯝ ꯏꯆꯦꯅ ꯈꯪꯕ꯭ꯔꫭ ꯃꯃꯜ ꯃꯊꯥꯒꯥꯏ ꯁꯨꯝ ꯆꯥꯡ ꯑꯗꯨꯗ ꯏꯆꯦꯅ ꯁꯨꯝ ꯁꯨꯃꯥꯏꯅ ꯄꯤꯅꯕꯅꯤ ꯒꯥꯏ
ꯁꯨꯅꯦ ꯐꯥꯕꯧꯗ ꯈꯔ ꯆꯥꯎꯈꯠꯄ ꯑꯗꯒꯤꯗꯤ ꯈꯔ ꯄꯤꯛꯊꯕ ꯑꯗꯨꯝꯃꯥꯏ ꯂꯩꯌꯦꯕꯀꯣ ꯑꯗ ꯃꯃꯟꯗꯣ ꯑꯝꯇ ꯃꯥꯟꯅꯗꯦꯕ ꯍꯥꯟꯅꯗꯤ ꯑ ꯀꯩꯅꯣꯗ ꯀꯤꯂꯣꯗ ꯆꯅꯤꯄꯥꯟ ꯆꯃꯥꯄꯟ ꯑꯗꯨꯝꯃꯥꯏ ꯄꯤꯕꯅꯦꯕꯀꯣ ꯑꯗꯣ ꯍꯧꯖꯤꯛꯇꯤ ꯀꯌꯥꯝ ꯄꯤꯔꯝ ꯗꯧꯕꯅꯣ ꯈꯪꯗ꯭ꯔꯤ
ꯎꯝ ꯑꯗꯨꯗꯤ ꯏꯆꯦ ꯀꯩꯅꯣ ꯀꯅꯣ ꯇꯧꯋꫭ ꯀꯅꯣ ꯇꯧ ꯍꯥꯏꯕꯗꯤ ꯏꯆꯦ ꯂꯥꯛꯄꯗ ꯍꯧꯖꯤꯛ ꯐꯥꯕꯧ ꯉꯥꯗꯣ
ꯎꯝ
ꯀꯦꯖꯤ ꯃꯈꯥꯃꯨꯛ ꯑꯗꯨꯝ ꯌꯥꯎꯕꯤꯔꯣ ꯑꯗꯨꯒ ꯎꯀꯥꯕꯤ ꯉꯥꯃꯨꯒꯁꯨꯝ ꯌꯥꯅꯔꯁꯨ ꯌꯥꯏꯌꯦꯕꯀꯣ ꯑꯗꯨꯝ ꯀꯦꯖꯤ ꯑꯃꯨꯛ ꯑꯗꯨꯝ ꯏꯆꯦꯅ ꯄꯨꯔꯛꯄ ꯌꯥꯔꯗꯤ ꯑꯗꯨꯝ ꯄꯨꯕꯤꯔꯛꯑꯣꯅꯦ
ꯍꯣꯏ ꯍꯣꯏ ꯑꯩ ꯍꯥꯏꯔꯛꯀꯦ ꯌꯨꯝ ꯆꯠꯄ ꯀꯥꯟꯗ
ꯎꯝ ꯃꯊꯪ ꯏꯆꯦꯅ ꯆꯠꯄ ꯀꯥꯟꯗꫭ ꯑꯗꯨꯗ ꯑꯣꯏꯅ ꯑꯈꯣꯏ ꯁꯤꯗꯗꯤꯅꯦ ꯉꯥꯁꯦ ꯏꯆꯦ ꯁꯤꯗꯁꯨ ꯃꯌꯥꯝꯕꯨꯗꯤ ꯐꯪꯉꯦꯕ ꯀꯣ ꯐꯪꯉꯤꯖꯦ ꯉꯥꯢꯈꯣ ꯀꯃꯥꯏ ꯇꯧꯒꯦꯗ ꯑꯥ ꯑꯈꯣꯏꯒꯤ ꯍꯥꯏꯕ꯭ꯔꯤꯠ ꯑꯣꯏꯕꯗꯣ ꯎꯀꯥꯚꯤꯁꯤꯖꯨ ꯍꯥꯏꯕ꯭ꯔꯤꯠ
ꯑꯥ ꯊꯣꯛꯑꯦ ꯊꯣꯛꯑꯦ ꯐꯥꯔꯝꯗ ꯑꯗꯨꯃꯥꯏꯟ ꯇꯧꯅꯕꯗꯣ
ꯎꯝ ꯑꯗꯨꯒꯤ ꯉꯥꯗꯨꯗꯤ ꯏꯆꯦ ꯅꯪꯕꯨ ꯍꯥꯎꯇꯦ ꯍꯥꯏꯕ ꯎꯝ ꯍꯥꯎꯇꯗꯨꯅ ꯑꯩꯅ ꯑꯈꯣꯏ ꯏꯆꯦꯅꯖꯨ ꯍꯥꯏꯕ ꯎꯝ ꯑ ꯏꯆꯦ ꯏꯆꯦ ꯁꯣꯃꯣꯂꯥ ꯍꯣꯏ ꯃꯣꯏ ꯑꯁꯣꯝ ꯉꯥꯗꯤ ꯌꯥꯝ ꯍꯥꯎꯕꯅꯦ ꯑꯗ ꯑꯗꯨꯗ ꯑꯩꯅ ꯏꯆꯦ ꯅꯪ ꯃꯊꯪ ꯆꯠꯇꯨꯢ ꯗꯤ ꯉꯥ ꯄꯨꯔꯛꯄ ꯌꯥꯗꯤ ꯄꯨꯔꯛꯑꯣ ꯑꯩ ꯈꯤꯇ ꯂꯧꯒꯦꯅ ꯍꯥꯏꯔꯩ ꯑꯣ ꯏꯆꯦꯅ ꯍꯥꯏꯔꯛꯑꯣ ꯑꯗꯣ ꯑꯗꯨꯝ ꯑꯩ ꯏꯆꯦꯗ ꯑꯩꯉꯣꯟꯗ ꯄꯥꯎ ꯐꯥꯎꯕ ꯁꯨꯝ ꯐꯪꯅꯗ꯭ꯔꯒꯁ ꯁꯨ ꯑꯈꯣꯏ ꯆꯦꯊꯣꯏꯗ ꯑꯗꯨꯝ ꯍꯥꯏꯔꯛꯑꯣꯕ ꯎꯝ ꯃꯉꯣꯟꯗ ꯑꯗꯨꯝ ꯄꯥꯎ ꯆꯦꯜꯛꯑꯣ ꯑꯗꯨꯒ ꯂꯧꯒꯦꯕ ꯏꯆꯦ ꯅꯪꯕꯨ ꯑꯩꯈꯣꯏ ꯁꯤꯗꯤ ꯍꯣꯏ ꯉꯥ ꯑꯇꯦꯛꯄ ꯆꯥꯅꯤꯡꯉꯕꯁꯨ ꯐꯪꯕꯨꯗꯤ ꯐꯪꯉꯦ ꯐꯪꯉꯒꯖꯨ ꯅ ꯀꯩꯟꯇꯧꯋꯦ ꯍꯥꯏ ꯕ ꯎꯝ ꯈꯨꯜꯂꯛꯇꯗꯤ ꯌꯣꯜ ꯂꯥꯛꯇꯕꯤ ꯕꯓꯥꯔ ꯆꯠꯇ꯭ꯔꯗꯤ ꯁꯨꯡꯐꯪ ꯐꯪꯗꯕꯤꯗꯣ ꯕꯓꯥꯔꯕꯨꯗꯤ ꯅꯛꯑꯦꯕ ꯅꯛꯑꯒꯁꯨ ꯒꯥꯔꯤ ꯃꯆꯥꯖꯨ ꯍꯦꯛ ꯂꯩꯖꯗꯥ ꯁꯥꯏꯀꯜ ꯑꯝꯈꯛ ꯂꯩꯌꯦ ꯑꯩꯒꯤ ꯁꯤꯖꯦ ꯑꯩꯩꯅ ꯑꯣꯠ ꯑꯣꯠꯇꯅ ꯊꯧ
ꯑꯈꯣꯏꯒꯤꯗꯤ ꯕꯓꯥꯔ ꯑꯃꯨꯛ ꯂꯥꯞꯄꯦ ꯍꯣꯏ ꯉꯥ ꯆꯥꯛꯀꯤꯗꯤ ꯃꯐꯝ ꯑꯣꯏꯕꯅꯤꯅꯥ ꯑꯃ ꯌꯨꯝ ꯑꯃꯗ ꯂꯩꯔꯝꯗ꯭ꯔꯁꯨ ꯑꯃꯗ ꯀꯣꯏꯊꯤ ꯊꯤꯕꯗꯗꯕꯨꯗꯤ ꯑꯗꯨꯝ ꯐꯪꯗꯤ ꯐꯪꯉꯦ
ꯎꯝ ꯑꯗꯣ ꯑꯈꯣꯏ ꯁꯤꯒꯤꯅ ꯑꯃꯨꯛ ꯎꯝ ꯕꯖꯥꯔꯗꯤ ꯅꯛꯑꯒ ꯍꯥꯏꯕꯗꯤ ꯕꯖꯥꯔꯅꯛꯑꯒꯖꯨ ꯈꯣꯡꯅ ꯆꯠꯂꯖꯨ ꯈꯇꯪ ꯍꯦꯛ ꯂꯥꯞꯄꯤ ꯑꯣꯏꯕ ꯑꯗꯒꯤ ꯈ꯭ꯋꯥꯏ ꯐꯔꯛ ꯇꯥꯔꯤꯖꯦ ꯏꯆꯦ ꯑꯈꯣꯏꯒꯤꯅꯅꯦ ꯂ ꯑꯣꯇꯣ ꯆꯦꯟꯗꯦꯕ ꯑꯈꯣꯏ ꯁꯤ ꯂꯥꯏꯔꯛꯁꯦ ꯑꯈꯣꯏ ꯑꯣꯇꯣ ꯆꯦꯜꯂꯒꯁꯨ ꯃꯤꯅ ꯂꯨꯄꯥ ꯀꯨꯟ ꯄꯤꯌꯨ ꯍꯥꯏꯔꯒꯁꯨ ꯄꯤꯕꯗ ꯄꯥꯝꯃꯨꯗꯧꯅꯦꯕ ꯑꯣꯏꯔꯤꯖꯦ ꯒꯥꯖꯦ ꯑꯗꯨꯗꯨꯅ
ꯅꯛꯑꯒ ꯐꯔꯛ ꯌꯥꯝ ꯇꯥꯕ ꯑꯣꯏꯕ
ꯎꯝ ꯐꯔꯛ ꯂꯝꯕꯤꯗꯣ ꯑꯥ ꯎꯝ ꯑꯗꯨꯒ ꯑꯗꯨꯃꯥꯏ ꯑꯣꯏꯔꯕꯅꯤꯅ ꯑ ꯑꯗꯒꯤ ꯁꯤꯒꯤ ꯂꯥꯏꯔꯛꯁꯤꯅ ꯑꯃꯨꯛ ꯑꯈꯣꯏꯒꯤ ꯉꯥꯖꯦ ꯐꯥꯅꯗꯦꯕ
ꯎꯝ
ꯐꯥꯅꯗꯦꯗꯤ ꯑꯈꯣꯏꯒꯤ ꯉꯥ ꯐꯥ ꯃꯇꯝꯗꯕꯨꯗꯤ ꯈ ꯈꯕꯨꯗꯤ ꯍꯦꯛ ꯌꯥꯎꯔꯛꯄ ꯉꯥꯖ ꯖꯦ ꯌꯥꯎꯔꯛꯑꯒꯖꯨ ꯑꯈꯣꯏꯒꯤ ꯅꯨꯡꯇꯤꯖꯥꯃꯛꯀꯤ ꯉꯥ ꯁꯨꯡꯂꯦꯞ ꯂꯦꯞꯇꯕꯤ ꯑꯗꯨꯝ ꯃꯔꯥꯡ ꯀꯥꯏꯅ ꯐꯪꯕꯗꯣ ꯑꯗꯨꯗꯤ ꯑꯣꯏꯗꯕ
ꯎꯝ
ꯑꯗ ꯅꯣꯡ ꯐꯥꯗꯣꯛꯀ ꯑꯉꯥꯡꯅꯒ ꯁꯨꯝ ꯃꯤ ꯃꯌꯨꯝꯗ ꯉꯥꯒ ꯊꯣꯡꯉꯝꯃꯦ ꯍꯥꯏꯔꯒ ꯉꯥ ꯆꯥꯒꯦꯒ ꯅꯤꯡꯉꯥꯏ ꯇꯧꯔꯛꯄ ꯅꯨꯃꯤꯠꯁꯤꯗꯤ ꯂꯣꯏꯔꯦ
ꯎꯝ
ꯑꯩꯅ ꯆꯥꯎ ꯆꯥꯎ ꯍꯌꯦꯡ ꯆꯥꯎ ꯍꯥꯡꯆꯤꯠ ꯆꯥꯎ ꯑꯃ ꯍꯥꯏꯅꯤ ꯑꯗꯒꯤ ꯕꯓꯥꯔ ꯆꯠꯄꯖꯨ ꯍꯦꯛ ꯇꯟ ꯇꯧꯕꯗ ꯇꯧꯕꯗ ꯑꯗ ꯑꯩꯅ ꯉꯥ ꯑꯌꯥꯏꯕꯖꯨ ꯆꯥꯎ ꯌꯥꯗꯦ ꯕꯤꯇꯃꯤꯠꯀꯤ ꯑꯊꯣꯠꯄ ꯅꯇ꯭ꯔꯗꯤ ꯆꯥꯗꯦ ꯍꯥꯏꯕ
ꯑꯧ ꯑꯉꯥꯡ ꯑꯥ ꯑꯉꯥꯡꯒꯤ ꯇꯧꯒꯜꯂꯤ ꯑꯉꯥꯡꯒꯨꯝꯕꯖꯤ ꯑꯗꯣ ꯑꯌꯥꯏꯕꯁꯦ ꯑꯩꯅ ꯎꯝ ꯏꯟꯁꯥꯡ ꯊꯥꯛꯄꯗꯗꯤ ꯅꯨꯡꯉꯥꯏꯑꯕ ꯀꯨꯏꯅ ꯊꯝꯕ ꯌꯥꯏꯑꯕ ꯑꯌꯥꯏꯕꯁꯤꯅ
ꯎꯝ ꯑꯗꯨꯒ ꯀꯩꯅꯣꯗꯤ ꯇꯧꯗꯕ ꯃꯣꯏꯅ ꯑꯃꯣꯏꯒꯤ ꯁꯨꯝ ꯀꯪꯍꯜꯂꯒ ꯑꯩꯈꯣꯏꯅꯕꯨꯗꯤ ꯑꯗꯨꯝ ꯂꯧꯔ ꯈꯣꯠꯂꯒ ꯑꯗꯨꯝ ꯆꯥꯖꯕ ꯑꯗꯨꯗꯨꯒ ꯃꯣꯏꯅ ꯑꯃꯨꯛ ꯆꯥ ꯋꯥꯗꯕ ꯑꯗꯨꯗꯨꯅ ꯈꯪꯗꯦ ꯑꯩ ꯍꯥꯏꯗꯧꯕ ꯏꯁꯦ ꯃꯊꯪ ꯂꯥꯛꯄꯗꯗꯤ ꯍꯦꯟꯅ ꯈꯪꯗꯦ ꯐꯔꯛ ꯇꯥꯔꯁꯨ ꯋꯥꯁꯨ ꯋꯥꯅ ꯄꯣꯠꯊꯣꯛ ꯐꯔꯛ ꯇꯥꯔꯁꯨ ꯌꯥꯎꯔꯛꯇ ꯌꯥꯗ꯭ꯔꯦ
ꯌꯥꯏꯌꯦ ꯌꯥꯏꯌꯦ ꯌꯥꯎꯔꯛꯀꯦ ꯀꯩꯁꯨ ꯀꯥꯏꯗꯦ ꯑꯩ ꯑꯗꯨꯝ ꯍꯥꯏꯔꯛꯀꯦ
ꯍꯣꯏ ꯍꯥꯏꯔꯣꯑꯣ ꯑꯗꯣ ꯏꯆꯦ ꯏꯆꯦ ꯍꯣꯏꯒꯤꯁꯦꯃꯥ ꯏꯃꯥ ꯍꯣꯏꯕ ꯑꯍꯟ ꯑꯣꯏꯁꯨ ꯑꯣꯏꯔꯕꯣ
ꯈꯔ ꯑꯣꯏꯔꯦ ꯑꯍꯟ ꯑꯗꯒꯤ ꯑꯃꯨꯛ ꯁꯨꯝ ꯊꯕꯛꯀꯤ ꯃꯤꯁꯨ ꯑꯣꯏꯕꯅꯤꯅ ꯊꯕꯛ ꯁꯨꯕꯅꯤꯅ ꯍꯦꯟꯅꯁꯨ ꯑꯍꯟ ꯑꯣꯏꯁ
ꯎꯝ
ꯑꯗꯨꯃꯥꯏꯅ ꯑꯣꯏꯕ
ꯎꯝ ꯑꯣ ꯑꯩꯈꯣꯏ ꯑꯩꯈꯣꯏꯒꯤꯁꯨ ꯆꯞ ꯃꯥꯟꯅꯩꯗ ꯑꯩꯈꯣꯏ ꯌꯨꯝꯒꯤꯁꯨ ꯑꯣꯏꯔꯗꯤ ꯁꯨꯝ ꯑꯜ ꯁꯟ ꯀꯩꯀꯥ ꯍꯣꯠꯅꯔꯛꯄ ꯑꯗꯒꯤ ꯁꯨꯝ ꯂꯧꯕꯨꯛ ꯀꯩꯀꯥ ꯆꯠꯄꯅꯤꯅ ꯏꯆꯦ ꯆꯍꯤꯒ ꯆꯥꯅꯗꯅ ꯑꯣꯏꯁꯤꯟꯕꯤꯗꯣ ꯑꯍꯟ
ꯍꯣꯏ ꯑꯣꯏ ꯑꯣꯏ ꯑꯗꯨꯅꯦ ꯍꯥꯏꯗꯤ ꯇꯣꯂꯣꯞ ꯆꯥꯗꯅ ꯃꯔꯨꯝꯗ ꯆꯦ ꯁꯨꯗꯅ ꯂꯩꯕ ꯑꯣꯏꯔꯗꯤ ꯅꯍꯥꯗꯣ ꯑꯣꯏꯈꯤꯗꯨꯕ ꯍꯥꯏꯗꯤ ꯄꯥꯡꯒꯜꯒꯤ ꯊꯕꯛ ꯍꯥꯏꯗꯤ ꯏꯁꯥꯅ ꯍꯣꯠꯅꯕ ꯀꯩꯅꯣ ꯇꯧꯕ ꯑꯣꯏꯕꯅꯤꯅꯀꯣ ꯅꯨꯡꯁꯥꯗ ꯀꯩꯗ ꯑꯗꯨꯝ ꯆꯠ ꯑꯣꯏꯕꯅꯤꯅ ꯑꯗꯨꯅ ꯏꯃꯥ ꯍꯣꯏꯁꯨ ꯀꯨꯆꯨ ꯀꯨꯃꯦꯟꯒ ꯑꯃꯝꯇ ꯃꯁꯥꯒꯤ ꯂꯣꯏꯅꯃꯛ ꯃꯥꯡꯕꯗꯣ
ꯎꯝ ꯎꯝ ꯎꯝ ꯑꯩꯈꯣꯏꯒꯤ ꯎꯝ ꯑꯩꯈꯣꯏꯒꯤ ꯑꯩꯈꯣꯏꯒꯤ ꯌꯨꯝꯒꯤ ꯏ ꯃꯥꯁꯨ ꯇꯧꯋꯦꯕ ꯅꯨꯡꯁꯥꯔꯥꯏ ꯍꯥꯏꯅ ꯑꯃ ꯂꯩꯕꯗꯣꯏ ꯏꯆꯦ ꯈꯪꯕ꯭ꯔꯥ ꯎꯝ ꯑꯗꯨꯒꯨꯝꯕꯗꯣ ꯌꯥꯝ ꯇꯧꯒꯜꯂꯦ ꯃꯣꯏꯁꯦ ꯇꯧꯒꯜꯂꯦꯗꯤ ꯁꯨꯝꯗ ꯅꯨꯡꯁꯥꯗ ꯁꯨꯝ ꯂꯩꯔꯛꯑꯕꯅꯤꯅ ꯀꯨꯆꯨ ꯀꯨꯃꯦꯟ ꯑꯣ ꯑꯩꯈꯣꯏꯒꯤ ꯃꯥꯏꯍꯤꯡꯁꯤꯗꯗꯤ ꯀꯥꯍꯠꯄ ꯑꯃ ꯌꯥꯎꯒꯗꯣ ꯏꯆꯦ ꯑꯗꯨꯃꯥꯏꯅ ꯇꯧꯋꯦꯕ ꯑꯗꯨ ꯏꯆꯦ ꯎꯝ ꯎꯄꯥꯏ ꯂꯩꯇꯦ ꯂꯩꯇꯦ ꯍꯥꯏꯕꯗꯤ ꯑꯩꯅ ꯂꯩꯗꯅ ꯏꯃꯥ ꯊꯕꯛꯇꯨ ꯁꯨꯔꯅꯨ ꯇꯣꯛꯑꯣꯅ ꯍꯥꯏꯕ ꯉꯝꯕꯣꯏꯗꯤ ꯐꯕ ꯉꯝꯗꯕ
ꯃꯇꯦꯡ ꯎꯝ
ꯑꯗꯣ ꯎꯄꯥꯥꯏ ꯂꯩꯇꯕ
ꯎꯝ
ꯇꯧꯔꯤꯁꯦ ꯑꯗꯣ ꯈꯪꯗꯦ ꯑꯩꯈꯣꯏ ꯆꯥꯎꯕꯗꯣ ꯊꯕꯛ ꯌꯥꯝ ꯀꯟꯅ ꯆꯦꯜꯂꯤ ꯀꯩꯅꯣ ꯃꯥꯔ ꯃꯥꯔꯛꯇꯨꯕꯨꯗꯤ ꯃꯣꯏꯒꯤ ꯃꯥꯔꯀꯤ ꯌꯦꯡꯕ ꯍꯥꯏꯕ ꯀꯩꯅꯣꯝꯍꯥꯏꯗꯥꯏꯅꯦ ꯆꯦ ꯎꯝ ꯑꯗꯨꯗꯕꯨꯗꯤ ꯃꯥꯛꯇꯣ ꯆꯥꯝꯃꯒ ꯆꯥꯝꯃꯒ ꯐꯣꯟ ꯋꯥꯔꯤ ꯁꯥꯟꯅꯔꯤ ꯃꯃꯥ ꯅꯦꯅꯦꯒ ꯐꯣ ꯆꯥꯝꯃꯒ ꯃꯔꯤ ꯐꯪꯉꯦ ꯍꯥꯏꯑꯦꯕ
ꯑꯥ ꯑꯥ
ꯊꯣꯡꯒꯦ ꯇꯧꯔꯤ ꯆꯥꯝꯃ ꯃꯔꯤ ꯐꯪꯉꯦ ꯑꯗꯨꯒ ꯃꯥꯥꯏ ꯑꯦꯟ ꯁꯤ ꯁꯤ ꯒꯤ ꯃꯥꯔꯛ ꯀꯩꯅꯣꯝꯒ ꯃꯥꯔꯛ ꯅꯤꯄꯥꯟ ꯑꯝꯒ ꯆꯥꯝꯇꯔꯥꯃꯨꯛꯇꯤ ꯐꯪꯅꯤ ꯆꯥꯝ ꯍꯨꯝꯐꯨꯒꯤ ꯃꯅꯨꯡꯗ ꯑꯗꯣ ꯈꯜꯂꯛꯄ ꯌꯥꯕꯩ ꯆꯥꯡꯕꯨꯗꯤ ꯂꯩ ꯑꯗꯣ ꯍꯨꯖꯤꯛ ꯃꯣꯏꯖꯦ ꯑꯗꯨꯃꯥꯏ ꯑꯣꯏꯔꯒꯁ ꯁꯨ ꯃꯦꯗꯤꯀꯦꯟ ꯀꯩꯀꯥ ꯋꯥꯠꯂꯤꯕ ꯃꯦꯗꯤꯀꯦꯟ ꯐꯤꯖꯤꯀꯦꯟ ꯑꯗꯨ ꯋꯥꯠꯂꯤꯕꯒꯤ ꯈꯪꯗꯦ ꯀꯃꯥꯏꯅ ꯇꯧꯗꯣꯏꯅꯣꯅ ꯎꯝ
ꯃꯥ ꯑꯝ ꯇꯧꯖꯔꯗꯤ ꯈꯔ ꯐꯔꯅꯤ
ꯍꯣꯏ
ꯅ ꯏꯆꯦ ꯊꯣꯏꯅꯁꯨ ꯅꯍꯥꯟꯅ ꯍꯥꯏꯐꯦꯠ ꯄꯜꯂꯝꯕꯅꯦ
ꯎꯝ ꯀꯅꯣ ꯂꯝꯖꯦꯟ ꯌꯥꯝ ꯀꯟ ꯆꯦꯜꯂꯤꯌꯦ ꯍꯧꯖꯤꯛꯁꯦ ꯑꯗꯨ ꯂꯝꯖꯦꯟ ꯑꯩꯅ ꯍꯥꯏꯔꯝꯕꯅꯤ ꯅꯪ ꯂꯝꯖꯦꯟꯕꯨꯗꯤ ꯆꯦꯜꯂꯦꯕꯣ ꯅꯁꯥꯗꯣ ꯃꯌꯦꯡ ꯏꯇꯥꯥꯕꯨ ꯇꯥꯕ ꯃꯥꯟꯗꯦꯗꯅ ꯁꯨꯝ ꯋꯥꯕꯅꯦꯅ ꯇꯥꯛꯄꯤꯅꯕꯗꯨꯁꯨ ꯂꯩꯇꯕ ꯍꯥꯏꯕꯗꯤ ꯁꯨꯃꯥꯏ ꯆꯦꯜꯂꯨ ꯁꯨꯃꯥꯏ ꯇꯧꯅ ꯑꯅ
ꯃꯥꯅꯦ ꯑꯗꯨ ꯈ꯭ꯋꯥꯏ ꯃꯔꯨ ꯑꯗꯨꯅꯦ ꯑꯗꯨ ꯗꯨꯗꯅꯤꯅꯦ ꯑꯈꯣꯏꯁꯨ ꯑꯗꯨꯝ ꯂꯥꯏꯔꯤꯛ ꯇꯝꯃꯤꯅꯦ ꯇꯝꯃꯤꯅꯦ ꯄꯨꯡ ꯇꯝ ꯇꯝꯃꯒ ꯑꯗꯨꯝ ꯂꯥꯛꯑꯦ ꯀꯅꯥ ꯑꯃ ꯀꯩ ꯑꯃꯅ ꯁꯤꯃꯥꯏꯟ ꯇꯧ ꯁꯤ ꯇꯧ ꯁꯤ ꯑꯦꯛꯖꯥꯝꯖꯤ ꯊꯥꯖꯤꯜꯂꯨ ꯁꯤ ꯇꯧ ꯍꯥꯏꯕꯗꯣ ꯀꯅꯥꯝ ꯍ ꯍꯥꯏꯔꯛꯇ꯭ꯔꯝꯅꯤꯅꯀꯣ
ꯎꯝ
ꯋꯥꯕꯗꯣ ꯍꯥꯏꯗꯤ ꯃꯤ ꯈꯔꯗꯤ ꯌꯥꯝ ꯂꯥꯏꯅ ꯅꯨꯡꯉꯥꯏꯅ ꯊꯕꯛꯀꯁꯦ ꯆꯪꯒꯤꯕ ꯊꯕꯛ ꯐꯪꯒꯤꯕ ꯑꯝ ꯗꯨꯝ ꯌꯥꯎꯋꯦꯕꯀꯣ ꯁꯨꯝ ꯇꯤꯟꯅꯔꯝꯕ ꯃꯔꯨꯞ ꯃꯄꯥꯡ ꯀꯩꯀ꯭ꯔꯥꯗ ꯑꯗꯨꯝ ꯍꯥꯏꯗꯤ ꯒꯥ꯭ꯏꯗꯂꯥ꯭ꯏꯟꯗꯣ ꯐꯖꯅ ꯄꯤꯕꯤꯅꯕ ꯂꯩꯕ ꯑꯣꯏꯕꯅꯤꯅ
ꯎꯝ ꯑꯗ ꯑ ꯃꯥꯅ ꯃꯥꯅ ꯀꯃꯥꯏ ꯆꯦꯜꯂꯝꯃꯤ ꯆ ꯏꯪꯉꯥꯕ ꯂꯝꯖꯦꯟꯖꯦ ꯆꯦꯜꯂꯣꯅꯦꯕ ꯃꯥꯁ ꯁꯦ ꯆꯦꯜꯂꯨꯔꯕꯅꯤ ꯁꯦ ꯈꯨꯨꯃꯥꯡ ꯊꯣꯛꯑꯦ ꯋꯥꯔꯦ ꯋꯥꯔꯕꯅꯤ ꯆꯥꯛ ꯂꯥꯝꯃꯦ ꯅꯠꯇ꯭ꯔꯥ ꯍꯨꯃꯥꯡꯗꯣ ꯊꯣꯛꯍꯜꯂꯨ꯭ꯔꯝꯅꯤꯅ ꯆꯥꯛ ꯇꯣ ꯐꯨꯜ ꯆꯥꯁꯟꯕꯤꯅꯦꯕ ꯑꯗꯩꯗꯤ ꯃꯌꯦꯡ ꯇꯥꯅꯕ ꯁꯦꯝꯕ꯭ꯔꯥ ꯍꯥꯏꯕ ꯕꯨ ꯃꯃꯥꯏ ꯃꯤꯇꯣ ꯍꯥꯒꯠꯂꯛꯑꯦꯗꯣ ꯗꯩꯗꯤ ꯑꯗ ꯑꯩꯅ ꯍꯥꯏꯔꯦ ꯅꯪ ꯑꯗꯨꯃꯥꯏ ꯆꯦꯜꯂꯗꯤ ꯌꯥꯔꯔꯣꯏ ꯆꯦꯜꯂꯤꯗꯤ
ꯎꯝ
ꯊꯥꯎ ꯑꯝꯕꯨꯛ ꯆꯥꯕ ꯅꯠꯇꯦ ꯑꯗꯒꯤ ꯃꯣꯔꯣꯛ ꯆꯥꯕ ꯅꯠꯇꯦ ꯃꯣꯔꯣꯛ ꯆꯥꯗꯤꯗꯤ ꯁꯧꯎꯒꯠꯂꯦꯕ ꯂꯝꯖꯦꯟ ꯆꯦ ꯕꯗ ꯃꯣꯛ ꯆꯥꯕ ꯅꯠꯇꯦ ꯊꯥꯎ ꯆꯥꯕ ꯅꯠ ꯆꯦ ꯄꯨꯔꯥ ꯆꯝꯅ ꯆꯥꯛ ꯈ꯭ꯔ ꯈ꯭ꯔ ꯆꯥꯔꯒ ꯍꯤꯗꯥꯛ ꯒꯨꯂꯤ ꯇꯧꯔꯒ ꯆꯦ ꯆꯦꯜꯂꯤꯅꯤ ꯍꯥꯏꯕꯗꯤ ꯀꯅꯣ ꯃꯅꯨꯡꯗꯣ ꯆꯦꯜꯂꯝꯗꯥꯏ ꯃꯇꯝꯗꯣ ꯊꯥ ꯑꯅꯤ ꯍꯨꯝ ꯋꯥꯠꯂꯤꯁꯦ ꯑꯗꯨꯃꯥꯏ ꯆꯦꯂꯤ ꯅꯪꯒꯤꯗꯤ ꯋꯥꯅ ꯆꯦꯂꯨꯔꯦ ꯆꯦꯂꯨꯔꯒ ꯆꯥꯛ ꯐꯨꯜ ꯆꯥ ꯁꯜꯂꯦ ꯑꯗꯨꯗꯤ ꯗꯨꯝ ꯅꯣꯏꯈꯠꯂꯛꯄ ꯇꯥꯕꯅꯦꯕ ꯑꯗ ꯎꯝ ꯃꯥꯅ ꯆꯦꯟꯕꯩ ꯇꯟꯖꯥꯁꯤꯃꯨꯛ ꯗꯥꯏꯁꯣꯁꯦ ꯄꯥꯎ ꯐꯥꯎꯅꯗ꯭ꯔꯦꯕ ꯃꯥ ꯇ꯭ꯔꯦꯅꯤꯡ ꯃꯅꯨꯡꯒꯤ ꯑꯗꯨꯝ ꯐꯣꯟ ꯄꯥꯏꯅꯗꯕꯤꯗꯣ ꯑꯗꯨ ꯑꯣꯏꯒ꯭ꯔꯦꯕ ꯑꯗꯨꯃꯥꯏ ꯄꯥꯏꯒꯗꯤ ꯃꯥꯅꯁꯨ ꯁꯨꯃꯥꯏ ꯁꯨꯃꯥꯏ ꯇꯧꯍꯧꯗ꯭ꯔꯦ ꯑꯗꯨ ꯍꯨꯖꯤꯛꯄꯨꯗꯤ ꯅꯍꯥꯟ ꯇꯥꯎ ꯀꯨꯟꯅꯤꯊꯣꯏꯗ ꯁꯤꯗ ꯂꯣꯏꯔꯦ ꯀꯁꯝ ꯆꯥꯒ꯭ꯔꯦ ꯁꯨꯃꯥꯏꯟ ꯁꯨꯃꯥꯏꯟ ꯇꯧ ꯈꯣꯠꯂꯣꯅꯕꯨꯗꯤ ꯍꯥꯏꯔꯝꯕꯅꯦ ꯑꯗꯣ ꯁꯨꯃꯥꯏ ꯇꯧꯔꯣ ꯂꯣ ꯍꯥꯗꯤ ꯃꯥꯔꯛꯇꯨꯅ ꯗꯨꯝ ꯐꯖꯕꯅꯤꯅ ꯅ ꯃꯃꯥꯡ ꯆꯍꯤꯗ ꯑꯩꯇꯤꯕꯨꯛ ꯈꯜꯂꯦꯅ ꯍꯥꯏꯌꯦꯕ
ꯐꯔꯦ ꯗꯥꯎ ꯌꯥꯗꯅꯅꯦ ꯏꯁꯣꯔꯅ ꯆꯥꯟꯗꯅ ꯈꯜꯂꯛꯇꯅ ꯇꯧꯔꯗꯤ ꯐ꯭ꯔꯦ
ꯎꯝ
ꯍꯥꯏꯗꯤ ꯇꯁꯦꯡꯅ ꯍꯥꯏꯔꯕꯗ ꯑꯥ ꯗꯨꯝ ꯈꯣꯏ ꯀꯩꯁꯨ ꯅꯣꯏ ꯑꯩꯈꯣꯏ ꯁꯨꯝ ꯏꯅꯥ ꯀꯩꯔꯥꯛ ꯈꯨꯟꯕ ꯏꯃꯥ ꯏꯄꯥ ꯀꯩꯅꯣ ꯇꯧꯕ ꯑꯣꯏꯗꯕꯅꯤꯅ ꯂꯩꯏꯔꯤꯛ ꯇꯝꯕꯁꯤ ꯄꯩꯁꯥꯁꯨ ꯆꯪꯉꯤ ꯃꯇꯝꯁꯨ ꯃꯥꯡꯉꯤ ꯅꯠꯇ꯭ꯔꯥ ꯑꯗꯨꯃꯥꯏ ꯑꯩꯅ ꯎꯝ ꯗꯥꯎ ꯌꯥꯗꯅ ꯑꯃ ꯇꯍꯧ ꯇꯥꯔꯒꯗꯤ ꯍꯣꯏ ꯋꯥꯗꯅ ꯄꯩꯁꯥꯁꯦ ꯂꯥꯛꯄꯗꯤ ꯑꯝꯇꯕꯨꯗꯤ ꯂꯩꯇꯦꯀꯣ
ꯎꯝ
ꯑꯗꯨꯏꯁꯨ ꯍꯥꯏꯗꯤ ꯂꯏꯔꯤꯛ ꯇꯝꯃꯤ ꯕꯁꯤ ꯑꯥ ꯌꯧꯅꯉꯩ ꯇꯝꯃꯒ ꯂꯣꯏꯅꯃꯛ ꯊꯕꯛ ꯐꯪꯅꯤ ꯍꯥꯏꯕꯗꯤ ꯂꯩꯇꯦꯗꯅ ꯑꯗꯨꯅ ꯑꯗꯨꯃꯥꯏꯅ ꯑꯦꯛꯖꯥꯝꯒꯨꯝꯕ ꯊꯥꯖꯤꯟꯕ ꯑꯃꯥꯏ ꯇꯧꯕ ꯌꯥꯕ ꯑꯃꯥꯏꯅ ꯇꯍꯧ ꯃꯇꯝ ꯂꯩꯔꯤꯉꯥꯏ ꯇꯍꯧꯕꯅ ꯐꯩꯌꯦꯕ
ꯎꯝ ꯎꯝ ꯎꯝ ꯑꯗꯨꯃꯥꯏ ꯇꯧꯍꯧꯕꯅ ꯐꯩ ꯅꯠꯇ꯭ꯔꯒꯗꯤ ꯁꯨꯝ ꯂꯥꯏꯔꯤꯛ ꯇꯝ ꯂꯥꯏꯔꯤꯛ ꯇꯝꯃꯤ ꯁꯨꯝ ꯂꯩꯔꯒ ꯍꯥꯏ ꯗꯤ ꯂꯥꯏꯛ ꯇꯝꯕ ꯁꯦꯟ ꯆꯪꯉꯤ ꯑꯗꯩ ꯏꯃꯥꯅꯃꯨꯛ ꯁꯦꯟꯗꯣ ꯊꯣꯛꯇ꯭ꯔꯝꯅꯤꯅ ꯁꯣꯝꯀꯟ ꯊꯥꯔꯣ ꯊꯥꯔꯣ ꯈꯣꯏꯖꯤꯁꯨ ꯍꯧꯖꯤꯛ ꯇꯧꯔꯤꯁꯤꯅꯦꯕ
ꯃꯥꯅꯦ ꯃꯥ
ꯀꯟ ꯑꯃꯔꯣꯝꯗ ꯁꯝꯅ ꯍꯥꯏꯔꯕꯗ ꯃꯥꯕꯨ ꯍꯨꯟꯕ ꯍꯨꯟꯗꯕꯒꯤ ꯋꯥ ꯅꯠꯇꯕꯀꯣ ꯋꯥꯇꯩꯩ ꯍꯥꯏꯕ ꯌꯨꯝꯗꯁꯨ ꯃꯥꯅ ꯀꯩꯅꯣꯝꯃ ꯀꯩꯅꯣꯝꯃ ꯈꯣꯏ ꯃꯥꯒꯤ ꯈꯔ ꯐꯪꯖꯕꯗꯨꯅ ꯁꯤꯟꯖꯔꯒꯁꯨ ꯋꯥꯠꯂꯛꯄꯗꯨꯗꯤ ꯁꯣꯀꯟꯗ ꯑꯉꯥꯡ ꯑꯍꯨꯝ ꯃꯔꯤ ꯂꯩꯔꯛꯏꯕꯅꯤꯅ ꯃꯦꯟꯕꯗꯣ ꯋꯥꯖꯕꯤꯗꯣ ꯑꯈꯣꯏꯅꯁꯨ ꯃꯇ ꯇꯦꯡ ꯄꯥꯡꯕꯁꯨ ꯉꯝꯗ ꯑꯗꯒꯤ ꯑꯗꯨꯝ ꯈꯪꯗꯦꯗ ꯏꯆꯦ ꯀꯩ ꯍꯥꯏꯗꯣꯏꯅꯣ ꯑꯩꯁꯨ ꯍꯥꯏꯕꯝ ꯈꯪꯗꯦ
ꯎꯝ ꯑꯗꯒꯤꯗꯤ ꯃꯨꯛ ꯇꯝꯖꯤꯜꯂꯨꯔꯕꯅꯤꯅ ꯇꯣꯛꯁꯨ ꯇꯣꯛꯅꯤꯡꯗꯕ
ꯎꯝ ꯑꯗꯨꯗꯨꯅ ꯋꯥꯏ ꯑꯗꯣ ꯑꯈꯣꯏ ꯁꯤꯗ ꯑꯩꯅ ꯍꯥꯏꯔꯦ ꯇꯧꯔꯦ ꯀꯃꯥꯏ ꯇꯧꯕ ꯅ ꯍꯥꯏꯕ ꯈꯪꯗꯦꯌꯦ ꯃꯥꯖꯨ
ꯑꯗꫭ ꯑꯈꯣꯏꯒꯤ ꯀꯩꯅꯣꯗꯣ ꯍꯤꯅꯥꯎ ꯏꯅꯥꯎꯅꯨꯄꯤꯗꯣ ꯑꯑꯥ ꯍꯟꯗꯛ ꯇꯨꯏꯋꯦꯞ ꯊꯥꯕꯗꯣ ꯑꯗ ꯑꯩꯅꯕꯨ ꯗꯤ ꯏꯃꯥ ꯅꯪ ꯄꯩꯈꯥ ꯊꯥꯒꯦꯁꯨ ꯊꯥꯔꯣ ꯊꯥ ꯊꯥꯅꯖꯨ ꯍꯧꯖꯤꯛꯇꯤ ꯕꯦꯠꯀꯨꯝꯕ ꯇꯥ